ꯇꯥꯕ꯭ꯔꯣ ꯆꯦ ꯆꯦ ꯅꯨꯡꯁꯤꯕꯤ ꯍꯥ
ꯇꯕ꯭ꯔꯣ
ꯇꯥꯏꯅꯦ ꯉꯁꯥꯏꯅ ꯑꯩ ꯅꯪꯕꯨ ꯉꯥꯏꯔꯤꯅꯤꯅꯦ ꯀꯥꯡ ꯃꯔꯛ ꯗ ꯑꯁ ꯑꯩ ꯋꯥꯕꯅ ꯂꯣꯏꯔꯁꯦ
ꯅꯪꯕꯨ ꯋꯥꯔꯤ ꯁꯥꯅꯤꯡꯗꯅ ꯂꯩꯔꯤꯅꯤ
ꯇꯨꯝꯕ ꯌꯥꯗꯕ꯭ꯔꯥ
ꯌꯥꯗꯕꯒꯤꯅꯤꯅꯦ
ꯍꯧꯖꯤꯛꯇꯤ ꯀꯣꯜ ꯇꯧꯕ ꯐꯪꯂꯕꯅꯤꯅ ꯇꯨꯝꯃꯨꯀꯣ ꯍꯥꯥꯛ ꯂꯩꯒꯦ
ꯇꯨꯝꯅꯅꯤ ꯑꯁꯦꯡꯕ ꯍꯣꯏ ꯅꯪꯒꯤ ꯈꯣꯟꯖꯦꯜ ꯇꯥꯔ꯭ꯔꯗꯤꯕꯣ ꯇꯨꯝꯊꯧ ꯍꯥꯏꯕ ꯌꯥꯗꯕ ꯎꯝ ꯎꯝ ꯑꯗꯨꯒꯤꯅꯦ ꯅꯪꯕꯨ ꯉꯥꯏꯕꯁꯦ ꯉꯥꯏꯕꯁꯦ
ꯍꯣꯏꯅꯦ ꯉꯥꯏꯕꯒꯤꯗꯃꯛ ꯊꯥꯒꯠꯆꯔꯤꯅꯤ ꯅꯪꯒꯨꯝꯕ ꯃꯤ ꯌꯥꯝꯅꯗꯤ ꯐꯥꯗꯣꯏꯕ
ꯂꯩꯁꯥꯕꯤꯅꯤꯅ ꯄꯥꯈꯪ ꯃꯌꯥꯝꯅ ꯈꯣꯏ ꯍꯨꯟ ꯈꯣꯟꯕꯗꯧꯅ ꯍꯣꯜꯂꯦ
ꯍꯣꯏ ꯑꯗꯨꯅꯦ ꯑꯩ ꯐꯣꯟ ꯉꯝꯗꯔꯦꯅꯦ ꯄꯥꯏꯈꯠꯄ ꯉꯝꯗꯔꯦꯅꯦ
ꯑꯗꯨꯅꯦ ꯑꯩꯅ ꯑꯩꯒꯤ ꯆꯪꯐꯝ ꯂꯩꯇ꯭ꯔꯦꯕ ꯍꯧꯖꯤꯛꯁꯨ ꯌꯥꯝ ꯋꯥꯅ ꯆꯪꯉꯤꯅꯤ ꯑꯗꯨꯅꯤ ꯍꯧꯖꯤꯛꯁꯨ ꯌꯥꯝ ꯋꯥꯅ ꯌꯨꯝꯗ ꯑꯗꯨꯝ ꯂꯩꯌꯦ ꯑꯩꯗꯤ
ꯑꯩꯗꯤ ꯏꯃꯥꯟꯅꯕꯤꯁꯤꯡꯗ ꯉꯁꯤ ꯀꯣꯏꯕ ꯆꯠꯂꯦ
ꯎ ꯀꯣꯏꯊꯧ ꯂꯩꯁꯥꯕꯤꯅꯤ ꯀꯩꯅꯣ ꯀꯣꯏꯒꯗꯕꯅꯦ ꯃꯧ ꯑꯣꯏꯔꯒ ꯀꯣꯏꯕꯁꯨ ꯌꯥꯔꯣꯏ
ꯑꯁ ꯑꯩꯗꯤ ꯑꯩꯕꯨꯗꯤ ꯊꯤꯡꯕ ꯉꯝꯃꯣꯏꯗ ꯃꯧ ꯑꯣꯏꯔꯁꯨ ꯑꯩꯗꯤ ꯅꯨꯡꯉꯥꯏ ꯂꯩꯩꯁꯥꯕꯤꯒꯨꯝꯅ ꯇꯧꯔꯛꯀꯅꯤ ꯑꯩꯗꯤ ꯑꯃꯨꯛ ꯉꯪꯂꯗꯤ ꯑꯩꯗꯤ ꯐꯨꯗꯔꯅꯤ
ꯑ ꯍ
ꯑꯩꯉꯣꯟꯗ ꯍꯦꯟꯕ ꯃꯤ ꯂꯩꯔꯣꯏ ꯑꯩꯅ ꯑꯩꯅ ꯆꯠꯅꯤꯡꯕ ꯃꯐꯝꯗ ꯆꯠꯀꯅꯤ ꯑꯩꯗꯤ
ꯌꯥꯗ꯭ꯔꯗꯤꯀꯣ ꯍꯪꯉꯣꯏ ꯌꯥꯗ꯭ꯔꯗꯤ ꯍꯪꯉꯣꯏ ꯈꯣꯡꯕꯗꯧꯅ ꯈꯣꯡꯖꯜꯂꯨ
ꯈꯣꯡꯒꯅꯤ ꯇꯧꯔꯛꯀꯅꯤ ꯈꯔ ꯂꯩꯔꯗꯤ
ꯎꯝ
ꯕꯖꯥꯔ ꯀꯣꯏꯕꯁꯤꯅ ꯀꯣꯏꯕꯁꯤꯅ ꯑꯁ ꯋꯥꯔꯦ ꯑꯩ ꯉꯁꯤꯗꯤ ꯉꯟꯅꯥ ꯇꯨꯝꯕ ꯇꯥꯔꯦ
ꯈꯪꯅꯕ ꯃꯤ ꯀꯌꯥꯝꯗꯤ ꯊꯦꯡꯅꯒꯦ ꯅꯪꯁꯦ
ꯑꯁ ꯑꯁꯦꯡꯕꯅꯥꯎ ꯅꯨꯄꯤ ꯉꯁꯥꯏ ꯏꯁꯇꯦꯇꯁ ꯊꯥꯒꯠꯄꯗꯨꯒ ꯉꯁꯤ ꯑꯃꯨꯛ ꯊꯦꯡꯅꯕꯗꯨꯒ ꯑꯁꯦꯡꯕ ꯊꯦꯡꯅꯩ ꯉꯁꯤꯁꯨ ꯕꯖꯥꯔꯗ
ꯂꯩꯔꯝꯒꯅꯤ ꯃꯗꯨ ꯅꯨꯄꯤꯗꯣ ꯍꯥꯏꯅ ꯍꯥꯏꯔꯕꯅꯦ
ꯑꯅꯤꯔꯛꯅꯤ ꯃꯐꯝꯁꯨ ꯃꯐꯝ ꯑꯅꯤꯔꯛꯇ ꯃꯤ ꯑꯅꯤ ꯑꯍꯨꯝ ꯊꯦꯡꯅꯔꯦ
ꯃꯃꯤꯡ ꯆꯠꯈ꯭ꯔꯕ
ꯎꯝ ꯁꯥꯊꯤꯕꯗ
ꯆꯤꯟ ꯀꯟꯕꯗ ꯁꯥꯊꯤꯕꯗ ꯆꯠꯄꯗꯣ
ꯎꯝ
ꯑꯐꯕꯗꯤ ꯑꯣꯏꯔꯝꯃꯣꯏꯕ
ꯀꯟꯒꯦꯔꯥ ꯀꯟꯂꯣꯏꯒꯦꯔꯥ ꯑꯃꯗꯗꯤ ꯃꯃꯤꯡ ꯆꯠꯈ꯭ꯔꯦꯕ
ꯆꯤꯟ ꯀꯟꯕꯗ ꯑꯣꯏꯔꯝꯅꯤ
ꯍꯤꯡꯅꯤꯡꯉꯥꯏꯗ ꯑꯃꯃꯝꯗꯤ ꯇꯧꯍꯧꯒꯗꯕꯅꯤ
ꯑꯩꯗꯤ ꯉꯁꯤ ꯆꯔꯆ ꯆꯠꯄꯁꯨ ꯐꯪꯗꯔꯦ ꯆꯠꯅꯤꯡꯉꯕꯅꯤ ꯃꯊꯪ ꯁꯟꯗꯦꯗꯗꯤ ꯑꯩ ꯆꯠꯂꯅꯤ ꯃꯊꯪ ꯁꯟꯗꯦꯗꯤ ꯑꯩꯗꯤ ꯁꯣꯏꯗꯅ ꯆꯠꯂꯅꯤ ꯉꯁꯤꯁꯨ ꯀꯩꯅꯣ ꯏꯅꯥꯎꯅꯨꯄꯤꯅ ꯃꯥ ꯁ꯭ꯀꯨꯜꯗ ꯊꯤꯟꯕ ꯆꯠꯄ ꯑꯗꯨꯗ ꯆꯠꯄ ꯐꯪꯗꯔꯦ ꯃꯣꯏꯗꯨ ꯀꯩꯅꯣ ꯋꯦꯗꯔꯗꯨ ꯐꯠ ꯇꯔ꯭ꯦ ꯍꯥꯏꯕꯗꯤ ꯑꯃ ꯍꯥꯏ
ꯅꯣꯏꯗꯤ ꯂꯥꯏꯔꯦ ꯑꯩ ꯏꯃꯨꯡ ꯃꯅꯨꯡ ꯄꯨꯂꯞ ꯂꯩꯕꯐꯥꯎ ꯆꯠꯄ ꯐꯪꯗꯦ
ꯅꯣꯏꯅꯤ ꯅꯣꯡ ꯃꯔꯛ ꯆꯔꯁ ꯂꯩꯇꯕꯅꯤꯅ ꯆꯠꯇꯕ ꯇꯥꯕꯅꯤꯅꯦ
ꯂꯩꯌꯦ ꯂꯩꯕꯗꯣ ꯂꯥꯞꯄ
ꯑꯩꯈꯣꯏ ꯑꯩꯈꯣꯏ ꯆꯟꯃꯤꯟꯅꯁꯤ ꯂꯥꯛꯑꯣꯅꯦ ꯃꯊꯪꯗꯗꯤ
ꯑꯁ ꯎꯄꯥꯏ ꯂꯩꯇꯦ ꯆꯠꯅꯤꯡꯕꯗꯣ ꯂꯣꯏꯔꯦ ꯏꯁꯩꯒ ꯀꯣ ꯀꯔꯤ ꯍꯥꯏꯁꯤꯔꯥ ꯃꯥꯒꯤ ꯇ꯭ꯋꯨꯟꯗꯨ ꯃꯥꯟꯅꯔꯁꯨ ꯃꯌꯦꯛ ꯃꯥꯟꯅꯗꯕꯒꯤ ꯑꯣ ꯁꯛꯄ ꯌꯥꯝ ꯋꯥꯕꯗ
ꯅꯪ ꯑꯁ ꯅꯪꯗꯤ ꯋꯥꯔꯣꯏꯗ ꯍꯥꯟꯅꯩ ꯀꯣꯏ ꯆ ꯃꯥꯟꯅꯔꯒ ꯁꯛꯃꯤꯟꯅꯕꯕꯨ ꯍꯧꯖꯤꯛ ꯁꯤ ꯅꯪꯁꯨ ꯌꯥꯝ ꯊꯨꯡꯗ ꯀꯥꯎꯕ ꯀꯥꯎꯕ
ꯃꯌꯦꯛꯇꯣ ꯈꯔ ꯈꯔ ꯇꯣꯡꯉꯥꯂꯦꯗꯅ
ꯑꯣ ꯃꯥ ꯃꯥꯒꯤ ꯃꯌꯦꯛꯅꯤ ꯑꯗꯨꯝ ꯁꯥꯛꯂꯒ ꯂꯩꯔꯗꯤ ꯋꯥꯂꯣꯏꯔꯦ ꯃꯣꯏꯅ ꯅꯪꯉꯣꯟꯗ ꯂꯥꯜꯂꯦ ꯍꯥꯏꯅꯤꯡꯉꯥꯏꯁꯨ ꯃꯤ ꯂꯩꯇꯦ ꯂꯥꯜꯂꯦ ꯍꯥꯏꯔꯗꯤ ꯑꯩꯉꯣꯟꯗ ꯍꯥꯏꯔꯒꯣ ꯃꯥ ꯃꯥꯒꯤ ꯏꯁꯩꯅꯦ ꯍꯥꯏꯅ ꯑꯩ ꯀꯨꯝꯕꯤꯒꯦ ꯃꯥ ꯃꯥꯅꯦ ꯑꯄꯥꯝꯕꯅꯦꯌꯥꯅ
ꯃꯣꯏ ꯃꯣꯏꯒꯤꯁꯦ ꯑꯃꯔꯣꯝꯗ ꯐꯩ ꯍꯥꯏꯕꯗꯤ ꯑꯩꯈꯣꯏꯅ ꯍꯧꯖꯤꯛ ꯉꯥꯡꯂꯤꯕ ꯂꯣꯟꯁꯦ
ꯎꯝ
ꯑꯁꯤꯒꯤ ꯂꯣꯟꯗ ꯑꯗꯨꯝ ꯁꯛꯄꯅꯦ
ꯑꯦ ꯀꯃꯥꯏꯅ ꯑꯗꯨꯗꯤ
ꯝ ꯁꯛꯄꯅꯦ ꯑꯗꯨꯅ ꯑꯃꯔꯣꯝꯗꯗꯤ ꯅꯨꯡꯉꯥꯏ ꯍꯥꯏꯕꯗꯤ ꯑꯩꯅ ꯂꯩꯔꯤꯕ ꯃꯐꯝꯗꯗꯤ ꯇꯧꯗꯦ ꯑꯗꯨꯕꯨ ꯈꯔ ꯑꯆꯧꯕ ꯂꯩꯗꯅ
ꯎꯝ
ꯑꯗꯨꯒꯨꯝꯕꯗꯗꯤ ꯑꯩꯈꯣꯏ ꯍꯧꯖꯤꯛ ꯉꯥꯡꯉꯤꯕ ꯂꯣꯟꯗ ꯑꯗꯨꯝ ꯁꯛꯄꯅꯦ
ꯀꯃꯥꯏ ꯇꯧꯒꯦ ꯃꯣꯏꯒꯩ
ꯑꯗꯨꯅ ꯑꯗꯨꯅ ꯅꯨꯡꯉꯥꯏꯔꯦ ꯄꯥꯛ ꯈꯦꯠꯅꯕꯗꯤ ꯅꯠꯇꯦ
ꯆꯥꯕ ꯊꯛꯄ ꯈꯪꯅꯤꯀꯣ
ꯎꯝ ꯆꯥꯕ ꯐꯖꯅꯤ ꯆꯥꯕ ꯊꯛꯄ
ꯀꯩꯀꯩꯅꯣ ꯆꯥꯕ ꯌꯥꯗꯕꯁꯤꯡꯗꯣ ꯊꯗꯣꯏꯏꯅꯦ ꯍꯨꯏꯅꯦ ꯑꯣꯛꯅꯤ
ꯍꯥꯎ ꯃꯉꯥꯛꯇ ꯆꯗꯔꯁꯦ
ꯅꯪꯗꯤ ꯆꯥꯅꯤꯡ ꯅꯝꯒꯅꯤꯅꯦ ꯆꯥꯗꯧ ꯃꯥꯜꯂꯦꯗꯅ ꯅꯪꯗꯤ ꯅ ꯁꯛ ꯇꯨ ꯌꯥꯗ
ꯁꯥꯃꯅꯤ
ꯀꯪꯉꯦꯕ ꯆꯥꯔꯝꯒꯅꯦꯕ ꯊꯤꯡꯕ ꯉꯝꯃꯣꯏꯕ
ꯎꯝ ꯀꯥꯏ ꯃꯥꯥꯏ
ꯑꯩꯁꯨ ꯑꯩꯁꯨ ꯊꯤꯡꯕ ꯉꯝꯃꯣꯏꯗ ꯑꯗꯨ ꯌꯧꯔꯗꯤ
ꯎꯝ
ꯃꯣꯏꯅ ꯆꯥꯔꯅꯨ ꯍꯥꯏꯔ ꯂꯣꯟꯅ ꯈꯤꯇꯪ ꯆꯥꯖꯒꯦ ꯍꯥꯏꯔꯒꯅꯤ ꯑꯩꯗꯤ
ꯑꯩꯗꯤ ꯈꯤꯇꯪ ꯅꯠꯇ꯭ꯔꯦ ꯑꯗꯨꯝ ꯐꯣꯡꯅ ꯆꯥꯔꯦꯗ
ꯁꯥꯎꯗ꯭ꯔꯣ ꯃꯣꯏꯅ ꯆꯥꯒꯅꯨ ꯍꯥꯏꯗ꯭ꯔꯣ
ꯈꯪꯅꯤꯦ ꯐꯣꯡꯅ ꯍꯥꯏꯕꯕꯨ ꯂꯩꯗꯅ ꯑꯩꯒꯤ ꯅꯨ ꯂꯨꯄꯥ ꯃꯃꯥꯡꯗ ꯈꯛꯇꯅꯤ ꯐꯣꯝꯅ ꯆꯥꯕ
ꯑꯦ ꯇꯣꯞꯄꯗꯗꯤ ꯆꯥꯗꯌꯦ
ꯑꯇꯣꯞꯄꯗꯗꯤ
ꯃꯥꯅꯗꯤ ꯁꯥꯎꯗꯦ ꯃꯥꯗꯤ ꯅꯨꯡꯁꯤꯕꯅꯤꯅ ꯅꯪꯕꯨ ꯊꯦꯡꯅꯔꯣꯏꯗ
ꯆꯥꯏ ꯍꯥꯏꯕꯗꯤ ꯈꯪꯉꯝꯒꯅꯤ ꯑꯗꯨꯕꯨ ꯐꯣꯡꯅ ꯆꯥꯗꯕꯗꯣ
ꯑ
ꯑꯗꯨꯃꯥꯏꯅ ꯇꯧꯋꯦ
ꯑꯔꯅꯤ ꯗꯤꯗꯤ ꯅꯠꯇ ꯉꯁꯥꯏ ꯆꯤꯆꯦ ꯑꯃꯅ ꯅꯪ ꯕꯨꯡ ꯉꯁꯤ ꯅꯁꯥ ꯉꯝꯗꯦ ꯍꯥꯏꯅ ꯆꯨꯝꯕ꯭ꯔꯥ
ꯍꯣꯏꯅꯦ
ꯀꯔꯤ ꯇꯧꯔꯦ
ꯅꯪꯗ꯭ꯔꯦ ꯍꯥꯏꯕ ꯈꯪꯗꯦ ꯑꯩꯁꯨ
ꯍꯣꯁꯄꯤꯇꯥꯜ ꯆ ꯁꯤꯔꯣ
ꯆꯤꯟꯗ ꯍꯥꯇꯥꯅꯤ ꯍꯧꯖꯤꯛ ꯀꯜꯂꯤꯁꯦ
ꯀꯩꯒꯤ ꯉꯝꯗꯕꯅꯣꯕ
ꯈꯪꯗꯦꯗꯤ ꯍꯥꯏꯗꯣꯛꯄ ꯍꯩꯇꯕꯒꯤꯅꯦ
ꯍꯧꯖꯤꯛ ꯃꯇꯝ ꯌꯥꯝ ꯐꯠꯇ꯭ꯔꯀꯥꯁꯤꯗ ꯅꯥ ꯎꯝ ꯑꯩꯁꯨ ꯑꯃꯨꯛ ꯅꯥꯕ ꯍꯧꯔꯅꯤ ꯀꯥꯡ ꯆꯤꯛꯄꯗ ꯑꯃꯨꯛ ꯀꯩꯅꯣ ꯃꯤꯅ ꯅꯥꯔꯤꯗꯣ
ꯆꯤꯛꯁꯤꯜꯂꯨꯍ‌ꯦ ꯅꯪꯕꯨ ꯀꯥꯡ ꯆꯤꯛꯄ ꯍꯥꯏꯔꯤꯁꯦ ꯀꯥꯏꯗ ꯂꯩꯕꯒꯤꯅꯣ
ꯀꯩꯅꯣ ꯁꯨꯃꯥꯡꯗ ꯂꯩꯅ ꯃꯄꯥꯟꯗ ꯂꯩ ꯑꯉꯥꯡꯁꯤꯡ ꯇꯨꯏꯁꯟ ꯇꯧꯕ ꯃꯐꯝꯗꯣ ꯃꯥꯟꯕꯤ ꯁꯃꯤ ꯇꯨꯡꯂꯝꯒꯅꯤ ꯃꯣꯏꯗꯤ ꯑꯩꯗꯤ ꯕꯣꯜꯁꯨ ꯌꯦꯡꯅꯤꯡꯕꯩ ꯇꯝꯆꯨꯂꯤ ꯂꯤꯅꯤ ꯍꯧꯖꯤꯦ
ꯑꯣ
ꯎꯝ
ꯀꯥꯡꯅ ꯆꯤꯛꯑꯁꯨ ꯀꯥꯟꯅꯔꯨꯏꯅꯦ ꯍꯧꯖꯤꯛꯀꯥꯟꯅꯤ ꯌꯥꯝ ꯆꯠꯅꯕ ꯂꯩꯗꯥꯏꯅꯦ
ꯈꯪꯗꯦꯅꯤ
ꯀꯥꯡꯒꯤ ꯃꯆꯥꯗꯨ ꯃꯤꯒꯤꯅꯤ ꯍꯥꯏꯅ
ꯑꯣꯏ ꯂꯒꯅꯤ ꯀꯥꯡꯁꯨ ꯃꯧꯋꯥ ꯂꯧꯗ꯭ꯔꯦꯗ ꯆꯤꯛꯅꯤꯡꯉꯒ ꯆꯤꯛꯑꫭ ꯆꯤꯛꯅꯤꯡꯗ꯭ꯔꯒ ꯇꯣꯛꯑꯣ ꯂꯥꯛꯇ꯭ꯔ‌ꯦ ꯑꯩꯁꯨ ꯍꯥꯠꯇꯣꯛꯀꯅꯤ ꯁꯤꯅꯤꯡꯉꯗꯤ ꯂꯥꯛꯑꯣ ꯀꯥꯡꯁꯤꯡꯁꯨ ꯇꯥꯕ꯭ꯔꯥ
ꯂꯥꯛꯇꯅꯤꯉꯥꯏ ꯀꯔꯤ ꯀꯔꯤꯅꯣ ꯊꯥꯜꯂꯒ ꯊꯝꯃꯣ
ꯊꯥ ꯊꯥꯗꯦ ꯒꯨꯗ ꯅꯥꯏꯠꯁꯨ ꯂꯣꯏꯈ꯭ꯔ ꯃꯥꯜꯜꯂꯤꯦ ꯂꯩꯔꯝꯗꯔꯦ ꯉꯥꯏꯍꯥꯛ ꯂꯩꯔꯒ ꯇꯨꯝꯕ ꯆꯠꯂꯅꯤ
ꯑꯩꯈꯣꯏꯁꯨ ꯑꯗꯨ ꯉꯁꯤ ꯂꯣꯏꯈꯤꯕꯒꯤ ꯂꯣꯏꯔꯦ ꯆꯥꯛ ꯆꯥꯔꯝꯗꯥꯏꯗ ꯑꯃꯨꯛ ꯃꯩ ꯃꯨꯠꯈꯤꯕ ꯐꯖꯔꯦ
ꯃꯩ ꯃꯨꯀꯤꯌꯦ
ꯍ ꯉꯁꯥꯏ ꯆꯥꯛ ꯆꯥꯔꯝꯗꯥꯏꯗ ꯍꯧꯖꯤꯛ
ꯍꯧꯖꯤꯛ ꯃꯩ ꯃꯣꯠꯂꯗꯤ ꯇꯜꯂꯦ ꯑꯁ ꯑꯩꯈꯣꯏꯗꯤ
ꯊꯥ ꯃꯔꯤ ꯁꯨꯗꯧꯔꯤ ꯅꯣꯏ ꯒꯦꯁ ꯌꯥꯎꯗꯕꯤꯗ ꯊꯣꯡꯕ ꯆꯠ ꯇ꯭ꯔꯤꯛꯈꯥꯛꯇ ꯃꯣꯏ ꯈꯛꯇ ꯊꯣꯡꯉꯒ ꯆꯥꯕ
ꯀꯣꯏꯁꯨꯅꯅꯦꯦ
ꯏꯟꯁꯥꯡꯒ ꯆꯠꯄꯗꯤ ꯃꯍꯥꯎ ꯂꯩꯇꯦꯗ
ꯃꯩꯅ ꯈꯛꯇꯪ ꯊꯣꯡꯉꯒ ꯆꯥꯏ
ꯆꯥꯛ ꯍꯥꯎꯑꯦ ꯔꯥꯏꯁ ꯀꯨꯀꯔꯗ ꯍꯥꯎꯗꯦ ꯇꯨꯕꯨ ꯎꯄꯥꯏ ꯂꯩꯇꯦ ꯑꯗꯨꯝ ꯆꯥꯔꯒ ꯍꯤꯡꯉꯤꯅꯦ ꯀꯣꯁꯦ
ꯈꯣꯏꯁꯨ ꯃꯩꯗ ꯈꯛꯇꯪꯅꯤ ꯈꯔ ꯀꯥꯟꯅꯅꯤꯉꯥꯏꯀꯣ
ꯎꯝ ꯃꯩ ꯂꯛ ꯑꯃꯨꯛ ꯂꯥꯛꯇ꯭ꯔꯗꯤ ꯎꯝ ꯑꯩꯈꯣꯏꯗꯤ ꯆꯥꯗ꯭ꯔꯦ ꯏꯁꯤꯡ ꯈꯛꯇ ꯊꯥꯛꯑꯒ ꯇꯨꯝꯂꯅꯤ
ꯃꯩ ꯂꯥꯛꯇ꯭ꯔꯗꯤ ꯀꯔꯤ ꯑꯠꯇ ꯇꯥꯏꯗ ꯍꯥꯏꯅ ꯅꯩꯕꯕꯨꯗꯤ ꯂꯩ
ꯀꯣꯏꯗꯤ ꯂꯩꯇ꯭ꯔꯦ ꯄꯥꯏ ꯂꯩꯇ꯭ꯔꯦ ꯃꯥꯏ ꯂꯥꯛꯇ꯭ꯔꯗꯤ
ꯅ ꯂꯤꯛꯅ ꯁꯤꯖꯤꯟꯅꯔꯤꯅꯤꯗ ꯎꯄꯥꯏ ꯂꯩꯇꯦ
ꯏꯁꯤꯡꯅ ꯀꯥꯏ ꯀꯩꯅꯣ ꯗꯨꯀꯥꯟꯗ ꯆꯥꯄꯣꯠꯀꯨꯝꯕ ꯂꯩꯕ ꯇꯥꯔꯦ ꯑꯩꯈꯣꯏꯗꯤ
ꯒ꯭ꯌꯥꯁꯁꯨ ꯂꯩꯇꯕ ꯃꯩꯁꯨ ꯂꯩꯇꯕ ꯇꯧꯔꯗꯤ ꯁꯤꯡꯗ ꯊꯣꯡꯉꯒ ꯆꯥꯏ
ꯏꯁꯤꯡꯗ ꯊꯣꯡꯉꯥꯏ ꯀꯔꯤ ꯀꯩ ꯊꯣꯡꯗꯨꯢꯕ
ꯎꯝ ꯁꯤꯡꯗ ꯊꯣꯡꯕ ꯂꯩꯌꯦ ꯎ ꯃꯀꯛ ꯃꯀꯛ ꯌꯥꯝ ꯂꯩ
ꯑꯣ ꯁꯤꯡ ꯍꯥꯏꯗꯣꯏꯔꯣ ꯑꯩꯗꯤ ꯏꯁꯤꯡ ꯍꯥꯏꯕꯒꯨꯝ ꯇꯥꯕ
ꯁꯤꯡ ꯁꯤꯡꯗ ꯊꯣꯡꯉꯒ ꯆꯥꯏ ꯃꯩ ꯂꯥꯛꯇꯕ ꯅ ꯇ꯭ꯔꯒ ꯒ꯭ꯌꯥꯁ ꯒ꯭ꯌꯥꯁꯁꯨ ꯂꯣꯏꯈꯤꯕ ꯃꯩꯁꯨ ꯂꯥꯛꯇꯕ ꯑꯗꯨ ꯃꯇꯝꯗ
ꯈꯣꯏꯗꯤ ꯁꯤꯡꯖꯨ ꯂꯩꯇꯦꯅꯦ ꯎꯄꯥꯏ ꯂꯩꯇꯦꯅꯦ
ꯍꯣꯏꯔꯦ ꯁꯤꯡꯗ ꯊꯣꯡꯕꯗꯤꯀꯣ
ꯎꯝ
ꯀꯩꯅꯣꯁꯤꯡꯗꯣ ꯃꯣꯠꯄꯗꯣ
ꯑꯣ
ꯑꯃꯨꯛ ꯁꯦꯡꯕꯗ ꯑꯁ ꯃꯇꯝ ꯌꯥꯝ ꯆꯪꯉꯦ
ꯆꯪꯂꯝꯒꯅꯤ ꯑꯗꯨꯒꯨꯝꯕꯁꯨ ꯍꯧꯖꯤꯛꯀꯥꯟꯗꯤ ꯇꯧꯕ ꯐꯪꯗ꯭ꯔꯤꯅꯤ ꯈꯨꯨꯟꯗ ꯂꯩꯇ꯭ꯔꯕꯅꯤꯅ
ꯉꯥꯅꯤ
ꯆꯥꯛ ꯊꯣꯡꯕ ꯐꯥꯎ ꯀꯥꯎꯔꯅꯤ ꯑꯩꯗꯤ ꯍꯩꯁꯨ ꯍꯩꯔꯝꯂꯣꯏꯅꯤ ꯂꯧꯁꯨ ꯆꯠꯅꯤꯡꯗꯦ ꯊꯕꯛꯁꯨ ꯁꯨꯅꯤꯡꯗꯦ
ꯅꯪꯖꯦ ꯍꯧꯖꯤꯛ ꯅꯃꯥꯟꯅꯕꯤꯗꯨꯒ ꯑꯗꯨꯝ ꯂꯩꯃꯤꯟꯅꯕ꯭ꯔꯥ
ꯂꯩꯃꯤꯟꯅꯩ
ꯉꯁꯤꯁꯨ ꯏꯃꯥꯟꯅꯕꯤ ꯑꯃ ꯂꯥꯛꯑꯦ
ꯌꯨꯝ ꯃꯆꯥꯗꯨꯗ
ꯔꯨꯝ ꯃꯆꯥ ꯎꯝ ꯏꯃꯥꯟꯅꯕꯤ ꯑꯃ ꯑꯩꯈꯣꯏ ꯔꯨꯝꯒ ꯊꯪꯅꯕꯗꯣ
ꯁꯥ ꯁꯥ ꯕꯕꯨꯗꯤ ꯁꯥꯏ ꯍꯥꯏꯕꯕꯨ ꯑꯗꯨꯝ ꯅꯨꯡꯗꯤ ꯅꯨꯡꯉꯥꯏꯕꯅꯤ
ꯅꯨꯡꯉꯥꯏ ꯌꯨꯝ ꯎꯝ ꯀꯩꯅꯣ ꯔꯨꯝꯗꯣ ꯄꯤꯛꯃꯟꯕꯗꯨꯗ ꯇꯟꯕ ꯋꯥꯅꯤ ꯈꯔ ꯆꯥꯎꯔꯗꯤ ꯃꯤ ꯑꯃ ꯃꯤ ꯑꯃꯈꯛꯇꯪ ꯑꯣꯏꯔꯗꯤ ꯅꯨꯡꯉꯥꯏꯅꯦꯕ ꯔꯨꯝ ꯃꯆꯥꯗꯨꯒ ꯑꯩꯈꯣꯏꯅ ꯃꯤ ꯑꯅꯤ ꯂꯩꯕꯗꯨꯒ ꯄꯣꯠ ꯌꯥꯝꯕ ꯗꯨꯒ ꯌꯥꯗꯔꯦꯕ
ꯈꯔꯥ ꯆꯥꯎꯔꯗꯤꯀꯣ ꯌꯥꯝ ꯐꯒ ꯗꯝꯅꯤ ꯂꯩꯕꯗꯤ ꯑꯗꯨꯝ ꯅꯨꯡꯉꯥꯏꯕꯅꯦ
ꯅꯨꯡꯉꯥꯏ ꯅꯪꯁꯨ ꯅꯍꯥꯟ ꯀꯩꯅꯣ ꯂꯩꯁꯥ ꯑꯣꯏꯔꯤꯉꯩ ꯃꯇꯝꯗ ꯂꯩ ꯍꯥꯏꯕ ꯅꯠꯇ꯭ꯔꯣ
ꯂꯩꯌꯦ ꯍꯣꯏ ꯅꯣꯏ ꯅꯣꯏ ꯍꯧꯖꯤꯛ ꯂꯩꯕ ꯎꯝ ꯀꯥ ꯑꯗꯨꯗꯁꯨ ꯂꯩ ꯑꯗꯨꯒ ꯅꯣꯏꯒꯤ ꯃꯅꯤꯡ ꯁꯥꯏꯠꯇꯣ ꯃꯅꯤꯡꯂꯣꯝꯗꯣ
ꯎꯝ
ꯊꯥꯕ꯭ꯔꯥ
ꯇꯥꯏꯌꯦ ꯇꯥꯏ
ꯃꯅꯤꯡꯂꯣꯝꯒꯤ ꯃꯌꯥꯏꯗ ꯈ꯭ꯋꯥꯏꯗꯒꯤ ꯁꯥꯕ ꯀꯥ ꯑꯃ ꯂꯩꯕꯗꯣ
ꯏꯁ ꯃꯝꯁꯨ ꯃꯝꯃꯦ ꯑꯗꯨ
ꯎꯝ ꯑꯗꯨꯗꯁꯨ ꯂꯩꯔꯝꯃꯦ ꯑꯗꯨꯗ ꯍꯥꯟꯅ ꯂꯩꯔꯦ ꯑꯗꯨꯒꯤ ꯃꯇꯥꯡꯗ ꯑꯃꯨꯛ ꯊꯣꯡꯅꯥꯎ ꯄꯥꯟꯕꯗꯨꯣ
ꯎꯝ
ꯑꯗꯨꯗ ꯂꯩꯔꯦ ꯑꯗꯨꯒ ꯃꯊꯪꯗ ꯅꯣꯏ ꯅꯣꯏ ꯂꯩꯕꯗꯣ ꯑꯗꯨꯗ ꯂꯩꯔꯦ